ꯅꯨꯡꯉꯥꯏꯔꯤꯕ꯭ꯔꯣ
ꯅꯨꯡꯉꯥꯏꯔꯤꯑꯌꯦ
ꯀꯔꯤ ꯏꯟꯁꯥꯡ ꯆꯥꯒꯦ
ꯌꯦꯟ ꯆꯥꯏ ꯌꯦꯟ
ꯑ ꯍꯥꯎꯕ꯭ꯔꯣ
ꯍꯧꯋꯦ ꯍꯧꯋꯦ
ꯀꯩꯗꯧꯔꯤꯅꯣ
ꯑ ꯌꯦꯦ
ꯇꯤꯚꯤ ꯌꯦꯡ꯭ꯔꯣ
ꯌꯦꯡꯒꯦꯗ ꯃꯩ ꯂꯥꯛꯇꯦ
ꯃꯩ ꯂꯥꯛꯇ꯭ꯔꯁꯨ ꯌꯦꯡꯕ ꯌꯥꯕꯗꯥꯏ
ꯌꯥꯗꯦꯗ
ꯎꯝ ꯀꯅꯥ ꯀꯅꯥ ꯂꯩ ꯂꯩꯕ꯭ꯔꯣ
ꯎ ꯈꯪꯗꯦ ꯌꯦꯦꯝꯃꯦ ꯌꯥꯝ ꯂꯩ
ꯆꯥꯔꯆ ꯇꯛꯈꯤꯕꯁꯤꯡꯗꯨꯣ ꯍꯜꯂꯛꯇ꯭ꯔꯤꯕꯣ
ꯂꯛꯇꯔꯤꯌꯦ
ꯅꯪꯒꯤ ꯐꯤꯗꯨꯗꯤ ꯁꯥꯕ ꯂꯣꯏꯈ꯭ꯔꯕꯣ
ꯂꯣꯏꯈ꯭ꯔꯦꯗ ꯌꯥꯝ ꯀꯨꯏꯔꯦ ꯂꯣꯏꯈ꯭ꯔꯕ
ꯑꯃ ꯑꯃꯨꯛ ꯍꯧꯔꯨꯗꯅ
ꯏꯦ ꯌꯥꯝ ꯇ ꯂꯩꯦ
ꯀꯔꯤꯒꯤ ꯇꯟꯕ꯭ꯔꯣ ꯇꯟꯕ ꯌꯥꯗꯦ
ꯇꯂꯦ ꯇꯂꯦ
ꯃ ꯊꯥꯛ ꯇ ꯀ
ꯎꯝ
ꯎꯝ
ꯎꯝ
ꯅꯪꯅ ꯎꯝ ꯀꯩꯅꯣꯒꯤ ꯕꯦꯛ ꯁꯥꯕꯗꯣ ꯑꯩꯉꯣꯟ ꯑꯩꯒꯤꯁꯨ ꯑꯃ ꯁꯥꯕꯤꯌꯣ
ꯁꯥꯕꯤꯒꯦ ꯀꯔꯝꯕ ꯗꯤꯖꯥꯏꯟ ꯁꯥꯕꯤꯌꯣ ꯍꯥꯏꯅꯣ
ꯗꯤꯖꯥꯏꯟꯗꯤ ꯄꯪꯌꯥ ꯌꯥꯏꯌꯦ
ꯄꯪꯌꯥ ꯌꯥꯕ ꯪ ꯄꯪꯌꯥ ꯌꯥꯏ
ꯐꯖꯕ ꯁꯦꯝꯃꯣ
ꯄꯪꯌꯥ ꯌꯥꯕꯩ ꯗꯤꯖꯥꯏꯟ ꯁꯦꯝꯕ ꯍꯩꯇꯦꯗ
ꯃꯈꯨꯝ ꯌꯥꯎꯕ ꯁꯦꯝꯕꯤꯌꯣ ꯂꯩꯁꯨ ꯍꯥꯞꯄꯣ
ꯍꯣꯏꯅꯦ
ꯈꯔ ꯊꯨꯅ ꯁꯦꯝꯕꯤꯌꯨꯀꯣ
ꯍꯣꯏ ꯍꯣꯏ ꯁꯦꯝꯕꯤꯒꯦ
ꯁꯦꯝꯕꯤꯒꯦ ꯁꯦꯝꯕꯤꯒꯦ ꯍꯥꯏꯔꯒ ꯊꯥ ꯑꯃꯃꯨꯛ ꯍꯦꯟꯈ꯭ꯔꯦ ꯁꯦꯝꯁꯨ ꯁꯦꯝꯕꯤꯗꯦ
ꯁꯦꯝꯕꯤꯒꯅꯤꯗ
ꯉꯥꯏꯕ ꯉꯝꯗ꯭ꯔꯦ
ꯉꯝꯗ꯭ꯔꯁꯨ ꯉꯥꯏꯌꯣ
ꯉꯝꯗ꯭ꯔꯥꯁꯨ ꯉꯥꯌꯣ
ꯋꯥ ꯉꯥꯡꯅꯤꯡꯗꯦ
ꯋꯥ ꯉꯥꯡꯗ꯭ꯔꯗꯤ ꯌꯥꯔꯣꯏꯅꯦꯍꯦ
ꯏꯅꯔꯖꯤ ꯂꯩꯇꯦ ꯇꯨꯝꯅꯤꯡꯉꯛꯑꯦ
ꯆꯥꯛ ꯌꯥꯝ ꯆꯥꯎꯑꯣ ꯏꯁꯤꯡꯁꯨ ꯊꯛꯑꯣ ꯏꯁꯤꯡꯁꯨ ꯌꯥꯝ ꯊꯛꯑꯣ ꯉꯥꯡꯉꯣꯍꯦ
ꯉꯥꯡꯅꯤꯡꯗꯦ
ꯉꯥꯡꯅꯤꯡꯗꯦ ꯍꯥꯏꯒꯅꯨꯅꯦ ꯅꯪꯁꯨ ꯀꯔꯤꯅꯣ ꯉꯥꯡꯅꯤꯉꯥꯏ ꯂꯩꯇꯦ ꯍꯥꯏꯌꯣ
ꯉꯥꯡꯗ꯭ꯔꯁꯨ ꯋꯥꯔꯤ ꯁꯥꯎꯑꯣ
ꯀꯔꯤ ꯋꯥꯔꯤ ꯁꯥꯗꯣꯏꯅꯣ ꯉꯥꯡ ꯉꯥꯡꯅꯤꯡ ꯉꯥꯡ ꯉꯥꯡꯅꯤꯉꯥꯏ ꯂꯩꯇꯦ ꯍꯥꯏꯔꯒ
ꯐꯨꯡꯒꯥ ꯋꯥꯔꯤꯒꯤ ꯂꯥꯏ ꯑꯣꯏꯕꯒꯤ ꯆꯐꯨꯒꯤ ꯋꯥꯔꯤꯗꯣ ꯂꯤꯕꯤꯌꯣ
ꯂꯤꯕ ꯍꯩꯇꯦꯗ
ꯑꯁꯨꯛ ꯌꯥꯝꯅ ꯇꯥꯈ꯭ꯔꯕꯗꯣ
ꯇꯥꯔꯁꯨ ꯑꯃꯨꯛ ꯂꯤꯕ ꯍꯩꯇ꯭ꯔꯦ
ꯑꯣ ꯑꯉꯛꯄꯅꯤꯗ ꯅꯪꯁꯦ
ꯉꯛꯀꯅꯨ
ꯉꯛꯀꯦ ꯇꯧꯋꯦ
ꯀꯗꯥꯏꯗ ꯉꯛꯅꯤꯡꯉꯥꯏ ꯂꯩꯒꯦ
ꯑꯗꯨꯗ ꯉꯛꯇ꯭ꯔꯗꯤ ꯉꯛꯐꯝ ꯂꯩꯇ꯭ꯔꯦ
ꯉꯥꯛꯀꯦ ꯉꯥꯛꯀꯦ ꯇꯧꯔꯦ ꯈꯣꯏꯗꯗꯤ ꯃꯩ ꯂꯥꯛꯑꯦꯅ
ꯀꯔꯤ ꯃꯩꯅꯣ ꯅꯣꯏꯗꯗꯤ
ꯏꯂꯦꯛꯇ꯭ꯔꯤꯛ ꯂꯥꯛꯑꯦ ꯅꯈꯣꯏꯗ ꯂꯥꯛꯇꯕꯩ ꯋꯥꯅꯤ ꯑꯈꯣꯏꯒꯤꯗꯤ ꯂꯥꯛꯑꯦ
ꯂꯥꯛꯑꯗꯤ ꯐꯔꯅꯦ ꯑꯈꯣꯏꯗꯗꯤ ꯏꯂꯦꯛꯇ꯭ꯔꯤꯛꯁꯨ ꯂꯥꯛꯇꯦ ꯂꯦꯛꯇ꯭ꯔꯤꯛ ꯅꯠꯇꯕꯁꯨ ꯂꯥꯛꯇꯦ
ꯏꯂꯦꯛꯇ꯭ꯔꯤꯛ ꯅꯠꯇꯕꯁꯨ ꯂꯥꯛꯇꯕ꯭ꯔꯣ
ꯍꯣꯏ ꯍꯣꯏ
ꯀꯔꯤꯒꯤ ꯑꯣꯏꯕꯔꯥꯀꯣ
ꯍꯌꯦꯡꯁꯤ ꯂꯧ ꯆꯠꯁꯤꯔꯣ
ꯆꯠꯅꯤꯡꯗꯦꯗ ꯂꯧ ꯆꯞꯃꯟꯗꯅ ꯂꯧ ꯆꯠꯃꯟꯗꯅ ꯌꯥꯗ꯭ꯔꯦ ꯁꯛꯁꯦ ꯌꯥꯗ꯭ꯔꯦ ꯀꯨꯆꯨ ꯊꯣꯛꯇ꯭ꯔꯦ꯫
ꯂꯣꯏꯅꯦ ꯁꯤꯈ꯭ꯔꯕꯣ
ꯃꯨꯁꯨꯛ ꯃꯨꯔꯒ ꯃꯝꯕꯗ ꯅꯣꯛꯑꯗꯤ ꯌꯥ ꯈꯛꯇꯪ ꯎꯔ ꯂꯩꯔꯦ꯫
ꯃꯝꯕꯗ ꯅꯣꯛꯂꯗꯤ ꯌꯥꯐꯥꯎ ꯎꯗꯕꯅꯤ ꯍꯦ
ꯌꯥ ꯈꯛꯇꯪ ꯉꯧꯔꯣꯛ ꯉꯧꯔꯣꯛ ꯎꯒꯩ ꯂꯩꯌꯦ
ꯍꯥ ꯍꯥꯏꯔꯣ ꯅꯪꯁꯨ ꯍꯨꯝꯕꯤꯒꯦ
ꯍꯥꯏ ꯍꯥꯏꯅꯤꯡꯉꯥꯏ ꯂꯩꯇꯕꯕꯨ ꯀꯔꯤ ꯍꯥꯏꯌꯣ ꯍꯥꯏꯕꯅꯣ ꯑ
ꯅꯪꯗꯨ ꯎꯝ ꯄ꯭ꯂꯥꯁꯇꯤꯛꯀꯤ ꯕꯥꯁꯀꯦꯠꯁꯨ ꯁꯥꯕ ꯍꯩꯕ꯭ꯔꯣ
ꯑꯥꯏꯗ ꯆ ꯇꯨꯗꯤ
ꯑꯗꯨ ꯁꯥꯕ ꯍꯩꯔꯗꯤ ꯑꯩꯒꯤꯁꯨ ꯑꯃ ꯁꯥꯕꯤꯌꯣ ꯍꯥꯏ ꯇꯅꯤ
ꯑꯗꯨꯕꯨꯗꯦꯔ ꯍꯥꯏꯥꯏꯇꯦ
ꯀ꯭ꯔꯤ ꯀ꯭ꯔꯤ ꯍꯥꯏꯕ꯭ꯔꯥ ꯑꯗꯨꯗꯤ
ꯐꯤꯤꯟ ꯁꯕ ꯍꯥꯏꯩꯍꯦ ꯏꯗ꯭ꯔꯦ ꯎꯝ ꯀ꯭ꯔꯣꯁꯦꯠ ꯍꯥꯏꯌꯦꯦ ꯑꯗꯨꯒ
ꯀ ꯆꯦꯟꯁꯨ ꯁꯥꯕ ꯍꯥꯏꯕ꯭ꯔꯥ
ꯍꯥꯥ
ꯀꯤ ꯆꯦꯟꯁꯨ ꯁꯦꯝꯕ ꯍꯩꯕ꯭ꯔꯣ
ꯍꯣꯏ ꯍꯥꯏꯩꯑ ꯑꯗꯨꯅꯅꯦ ꯀ꯭ꯔꯣꯁ ꯆꯦꯠꯇꯣ ꯍꯅꯦ
ꯌꯥꯝ ꯍꯩꯕꯖꯥꯠꯅꯤꯀꯣ ꯑꯗꯨꯗꯤ
ꯑꯩ ꯀꯦꯗ
ꯐꯅꯦꯛ ꯑꯃꯁꯨ ꯁꯥꯕꯤꯌꯨ
ꯁꯥꯕ ꯉꯝꯗ꯭ꯔꯦ
ꯂꯪ ꯂꯩꯇꯕꯒꯤꯔꯣ
ꯅꯥꯇꯦꯗꯥ ꯈ꯭ꯋꯥꯡꯁꯦ ꯌꯥꯗ꯭ꯔꯦ
ꯑꯁ
ꯐꯤ ꯁꯥꯕꯕꯨ ꯈ꯭ꯋꯥꯡ ꯅꯥꯕ꯭ꯔꯥꯅꯦ
ꯅꯗ꯭ꯔꯗꯤ
ꯑꯩꯗꯤ ꯈ꯭ꯋꯥꯡ ꯁꯨꯛꯅꯥ ꯅꯥꯕꯤꯗꯦ
ꯑꯩꯗꯤ ꯅꯥꯏ
ꯆꯠꯄ ꯉꯝꯗꯔꯤ ꯋꯥꯅꯤ ꯐꯝꯅꯤꯉꯥꯏꯗꯤ ꯑꯗꯨꯝ ꯐꯝꯕ ꯌꯥꯏ
ꯆꯠꯂ ꯂꯩꯔꯗꯤ ꯌꯥꯏ ꯑꯩꯗꯤ ꯐꯝꯃ ꯂꯩꯔꯗꯤ ꯉꯝꯗꯦ
ꯆꯍꯤ ꯑꯃ ꯐꯝꯂꯁꯨ ꯉꯝꯒꯅꯤ